ꯍꯜꯂꯣ ꯇꯕ ꯀꯔꯤ ꯇꯧꯕ꯭ꯔꯣ
ꯑꯁ ꯀꯩꯁꯨ ꯇꯧꯗꯦꯗ ꯐꯝꯃꯒ ꯂꯩꯌꯦꯦ ꯅꯪꯗꯤ
ꯑꯩꯁꯨ ꯅꯦꯛꯑꯦ ꯀꯗꯩꯁꯨ ꯇꯧꯗꯦ ꯀꯗꯥꯏ ꯆꯠꯂꯦ ꯉꯁꯤꯗꯤ ꯀꯗꯥꯏ ꯆꯠꯂꯦ
ꯑꯁ ꯆꯠꯇꯦꯅ ꯑꯗꯨꯝ ꯌꯨꯝꯗ ꯑꯗꯨꯝ ꯂꯩꯗ ꯅꯨꯡꯇꯤ ꯑꯗꯨꯝ ꯂꯩꯒꯅꯤ ꯃꯗꯤ
ꯑꯩꯁꯨ ꯌꯨꯝꯗ ꯑꯗꯨꯝ ꯂꯩꯌꯦ ꯑꯦꯛꯇꯤꯚ ꯎꯕ ꯎ ꯎꯗꯕꯒꯤ ꯑꯩꯗꯤ ꯊꯕꯛ ꯆꯠꯄ꯭ꯔꯥ ꯍꯥꯏꯅ ꯈꯟꯕ
ꯑꯁ ꯇꯧꯗ꯭ꯔꯦ ꯅꯝꯕ꯭ꯔꯥ ꯑꯩ ꯎꯝ ꯇ꯭ꯔꯒ ꯂꯩꯥꯏꯔꯦ
ꯅꯁꯥ ꯆꯥꯎꯔꯛꯅꯤꯉꯥꯏ ꯅꯁꯥ ꯆꯥꯎꯔꯛꯕꯅ ꯌꯣꯛꯄ꯭ꯔꯥ
ꯈꯪꯗꯁꯤ ꯇꯨꯋꯥ ꯉꯥꯡꯃꯟꯕꯤꯒꯤꯔꯥ ꯈꯥꯡꯗꯦꯔꯥ ꯈꯅꯥꯕ ꯂꯣꯏ ꯅꯥꯔꯦ
ꯈꯔ ꯈꯔ ꯈꯔ ꯌꯥꯌꯥꯡ ꯀꯥꯡꯥꯡꯕꯗꯨꯅ ꯐꯖꯕꯅꯦꯕꯀꯣ ꯂꯩꯁꯥꯗꯤ
ꯈꯪꯗꯦ ꯍꯧꯖꯤꯛ ꯈꯛꯇ ꯐꯝꯃꯤꯟꯅꯔ ꯔꯛꯏꯅꯦ ꯑꯩꯈꯣꯏꯅ ꯍ ꯀꯔꯤꯔ ꯃꯤꯌꯥꯝꯡꯀꯪꯗꯣ ꯍꯥꯏꯔꯒ ꯂꯩꯕꯅꯦ ꯍꯧꯖꯤꯛ
ꯆꯪꯕꯗꯨꯅ ꯐꯖꯕꯅꯤ ꯍꯌꯦꯡ ꯏꯆꯧ ꯆꯥꯎꯒ ꯀ ꯂ ꯉꯥꯎꯒ ꯃꯅꯥꯛ ꯄꯂ ꯗꯔꯥ ꯁꯥꯒꯅꯤ
ꯑꯩꯗꯤ ꯌꯥꯝ ꯅꯣꯏꯅꯤꯡꯕ
ꯒꯥꯗꯤꯗ ꯅꯣꯏꯕ ꯌꯥꯝ ꯀꯪꯕꯅ ꯐꯔꯦ
ꯈꯪꯗ꯭ꯔꯦꯗ ꯅꯪꯗꯤ ꯅꯪꯁꯨ ꯌꯥꯝ ꯅꯣꯏꯅꯦꯍꯦ
ꯀꯪꯉꯤꯗ ꯑꯩꯁꯨ
ꯑꯗꯨꯅ ꯐꯖꯔꯦ ꯅꯪꯒꯤ ꯀꯩꯅꯣꯗꯣ ꯎꯕꯗ ꯌꯥꯝ ꯉꯥꯎꯔꯒ ꯂꯩꯔꯕꯅꯤꯅ ꯑꯩꯁꯦ
ꯏꯁ ꯀꯗꯥꯏꯒꯦ
ꯑꯗꯨꯒꯤꯅꯤꯅꯦ ꯉꯟꯅ ꯌꯨꯝ ꯄꯥꯜꯂꯤꯗꯣ ꯁꯥ ꯐꯖꯕꯗꯤ
ꯀꯥꯏꯕꯗꯣ
ꯁ ꯃꯒꯦꯅꯦ
ꯑꯁꯤ ꯑꯁꯤ ꯑꯁꯤꯒꯤ ꯀꯩꯅꯣꯁꯦ ꯀꯨꯏꯅ ꯇꯧꯔꯗꯤ ꯕꯦꯔꯥ ꯊꯣꯛꯀꯅꯤ ꯐꯦꯃꯤꯂꯤ ꯐꯦꯃꯤꯂꯤꯒ
ꯍꯥꯏꯗꯤ꯭ꯔꯨ ꯇ ꯂꯩꯕꯅꯤꯅ ꯃꯐꯝꯥꯡ ꯃꯐꯝ ꯃꯐꯝ ꯃꯔꯥꯡ ꯈꯪꯗ꯭ꯔꯒ ꯃꯤ ꯃꯌꯥꯝꯅ ꯀꯣꯜ ꯇꯧꯁꯦ ꯀꯥꯏꯅꯗꯣ ꯃꯦꯁꯦꯁ ꯄ꯭ꯔꯥꯏꯚꯦꯠ ꯄꯔꯁꯅꯦꯜ ꯃꯦꯁꯦꯖ ꯀꯥꯏꯅ ꯀ ꯂꯥꯛꯄꯅꯤꯅꯀꯣ ꯍꯥꯏꯗꯤ ꯎꯝ ꯆꯝꯅ ꯑꯗꯨꯝ ꯇꯧꯖꯕꯅꯦ ꯑꯗꯨ ꯑꯣꯏꯔꯁꯨ ꯃꯤ ꯃꯤ ꯑꯇꯣꯞꯄꯗꯤ ꯈꯪꯗꯕꯗꯤ ꯒ꯭ꯌꯥꯟ ꯇꯥꯗꯕꯗꯣ
ꯑꯣ ꯑꯣ ꯃꯥꯅꯤ ꯍꯣꯏ ꯑꯗꯨꯝ ꯄ꯭ꯔꯥꯏꯚꯦꯠꯅ ꯑꯗꯨꯝ ꯇꯧꯔꯛꯄꯅꯤꯅ ꯎꯝ ꯇꯧꯗꯤ ꯇꯧꯒꯗ꯭ꯔꯣꯗꯣ
ꯍꯥꯥ
ꯇꯧꯗꯤ ꯇꯧꯒꯗ꯭ꯔꯣꯗꯣ
ꯎꯝ ꯃꯔꯥꯡ ꯃꯔꯥꯛꯇꯗꯤ ꯃꯦꯁꯦꯖ ꯑꯗꯨꯝ ꯂꯥꯛꯄꯅꯤꯅꯀꯣ
ꯎꯝ ꯐꯩ ꯀꯩꯅꯣ ꯂꯩꯕ ꯁꯔꯨꯛꯇꯤꯀꯣ
ꯎꯝ ꯃꯤꯁꯑꯟꯗꯔꯁꯇꯦꯟꯗꯤꯡ ꯂꯥꯛꯄꯗꯣ ꯍꯧꯖꯤꯛꯀꯤꯗꯤ ꯃꯤꯁꯑꯟꯗꯔꯁꯇꯦꯟꯗꯤꯡꯕꯨꯗꯤ ꯊꯣꯛꯥꯎꯗꯤ ꯊꯣꯛꯇꯦꯗꯕ ꯑꯗꯨꯕꯨ ꯌꯥꯝ ꯀꯨꯏꯅ ꯁꯨꯃꯥꯏꯅ ꯇꯧꯔꯗꯤ ꯃꯤꯁꯑꯟꯗꯔꯁꯇꯦꯟꯗꯤꯡ ꯊꯣꯛꯀꯅꯤꯕ
ꯃꯥꯅꯦ ꯍꯣꯏ ꯉꯁꯤ ꯌꯨꯝꯗ ꯂꯩꯕ꯭ꯔꯣ
ꯌꯨꯝꯗ ꯂꯩꯌꯦ ꯉꯁꯥꯏ ꯅꯆꯦꯒ ꯋꯥꯔꯤ ꯁꯥꯟꯅꯕ ꯐꯪꯉꯦ ꯑꯩꯗꯤ ꯅꯆꯦꯒꯥꯟꯅꯕ ꯅꯣꯏꯒꯤ ꯃꯈꯣꯟꯗꯣ
ꯑꯣ
ꯃꯅꯝꯃꯟꯕꯒꯤ ꯅꯪꯕ꯭ꯔꯥ ꯍꯥꯏꯅ ꯈꯜꯂꯤꯅꯦ
ꯁꯥꯟꯅꯗ ꯁꯥꯟꯅꯗꯒ ꯅꯪ ꯎ ꯅꯪꯗꯣ ꯉꯃꯤꯒꯤ ꯃꯆꯦꯔ ꯍꯥꯏꯔ ꯍꯣꯏ ꯍꯥꯏꯕꯒꯤ ꯅꯍꯥꯟ ꯏꯕꯥꯟꯒꯤ ꯋꯥꯔꯤ ꯁꯥꯟꯅꯕꯗꯣ ꯑꯩ ꯅꯤꯡꯁꯤꯡꯉꯛꯄ
ꯑꯥ ꯑꯥ
ꯆꯪꯒꯦ
ꯁꯦꯅ ꯍꯥꯏꯔꯛꯑꯦ
ꯑꯗꯨꯗꯨꯅꯦ
ꯁꯤ ꯀꯥꯏꯗ ꯆꯠꯀꯦ ꯌꯨꯝꯗ ꯂꯩꯕ꯭ꯔꯣ
ꯍꯣꯏ ꯌꯨꯝꯗ ꯂꯩꯌꯦ ꯌꯨꯝꯗ ꯂꯩꯌꯦꯦꯔ ꯉꯥꯏꯍꯥꯛ ꯆꯪ ꯕꯖꯥꯔ ꯊꯣꯛꯑꯒ ꯆꯪꯉꯒ
ꯉꯁꯤꯩꯅ ꯅꯪ ꯆꯠꯇ꯭ꯔꯣ
ꯀꯗꯥꯏꯗ ꯑ ꯉꯁꯤ ꯁꯨꯇꯤ ꯑꯣꯏꯔꯤꯌꯦ ꯃꯟꯗꯦꯗꯒꯤ ꯂꯥꯛꯑꯣ ꯍꯥꯏꯌꯦ ꯁ꯭ꯀꯨꯜꯗꯣ ꯑꯩ ꯑꯗꯨꯒꯤ ꯌꯥꯝ ꯅꯨꯡꯉꯥꯏꯔꯒ ꯌꯨꯝꯗ ꯑꯃꯨꯛꯀ ꯂꯩꯊꯣꯛꯑꯦ
ꯅꯣꯡ ꯆꯨꯕ꯭ꯔꯣ ꯅꯣꯏꯔꯣꯝꯗ
ꯉꯁꯤꯗꯤ ꯅꯨꯡꯁꯥ ꯊꯣꯛꯑꯦ
ꯑꯣ ꯉꯁꯥꯏ ꯍꯧꯖꯤꯛ ꯈꯛꯇ ꯌꯥꯝ ꯆꯨꯋꯦ
ꯑꯣ ꯅꯨꯡꯁꯥ ꯅꯨꯡꯁꯥ ꯊꯣꯛꯑꯒ ꯍꯧꯖꯤꯛꯇꯤ ꯑꯃꯨꯛꯀ ꯅꯣꯡ ꯃꯝꯈ꯭ꯔꯦ
ꯑꯣ ꯑ
ꯍꯧꯖꯤꯛꯇꯤ ꯑꯃꯨꯛꯀ ꯅꯣꯡ ꯅꯣꯡꯃꯝꯈ꯭ꯔꯦ ꯅꯣꯡ ꯆꯨꯒꯦ ꯆꯨꯒꯦ ꯇꯧꯔꯒ ꯂꯩꯔꯦ ꯑꯃꯨꯛꯀ ꯍꯧꯖꯤꯛꯇꯤ
ꯎꯝ ꯇꯕꯅꯥ ꯐꯔꯦꯅ
ꯌꯥꯝ ꯆꯨ ꯑꯁ ꯐꯠꯇꯦꯗ ꯑꯩꯈꯣꯏꯗꯤ
ꯑꯥꯎ ꯁꯤꯒꯤꯗꯤꯦ ꯁꯥꯕꯅꯤꯅꯀꯣ
ꯎꯝꯥꯛ ꯆꯥꯛ ꯊꯣꯡꯉꯕ꯭ꯔꯣ
ꯑꯩ ꯊꯣꯡꯗ꯭ꯔꯦ ꯍꯣꯔꯦꯟ ꯍꯣꯔꯦꯟ ꯂꯥꯛꯑꯒ ꯑꯌꯨꯛꯀꯤ ꯆꯥꯗꯣꯏꯅꯦ ꯏꯊꯟꯗ ꯂꯩꯕꯀꯣ ꯉꯥꯡꯒꯪꯁꯤ ꯏꯆꯦꯗꯣ ꯌꯨꯝ ꯀꯥꯈꯤꯕ
ꯑꯣ
ꯑꯗꯨꯒꯤ ꯊꯟꯗ ꯂꯩꯕꯒꯤ ꯂꯩꯕ ꯅꯨꯡꯉꯥꯏꯇꯦ
ꯂꯩꯕ ꯅꯨꯡꯉꯥꯏꯖꯔꯣꯏꯅꯦ ꯍꯣꯏ ꯏꯊꯟꯗ ꯂꯩꯕꯗꯤ ꯆꯥꯛ ꯊꯥꯎ ꯆꯥꯖꯅꯤꯡꯗꯕꯅꯦ
ꯑꯗꯨꯅꯦ ꯆꯥꯛꯐꯥꯎ ꯆꯥꯅꯤꯡꯗꯦ ꯑꯩ ꯆꯥꯛ ꯑꯝꯇ ꯊꯣꯡꯗ꯭ꯔꯦ ꯃꯦꯒꯤꯒ ꯌꯦꯔꯨꯝ ꯈꯛꯇ ꯆꯥꯕ
ꯎꯝ ꯑꯁ ꯑꯩꯗꯤ ꯃꯦꯒꯤ ꯍꯩꯅꯗꯦꯗꯁ
ꯃꯤꯦꯒꯤ ꯍꯧꯖꯤꯛ ꯇꯔꯥ ꯂꯩꯔꯒ ꯊꯝꯕꯅꯦ ꯑꯩ ꯅꯣꯗꯥꯜꯁꯇꯣ ꯅꯣꯗꯥꯜꯁꯇꯣ ꯑꯗꯣ ꯇꯔꯥ ꯂꯩꯔꯒ ꯊꯝꯃꯅꯦ ꯆꯥꯛ ꯆꯥꯅꯤꯡꯕꯒꯤ
ꯑꯩ ꯆꯜꯂꯦ ꯑꯩꯗꯤ ꯆꯥꯅꯤꯡꯗꯦ
ꯑꯩ ꯊꯣꯡꯅꯤꯡꯉꯥꯏ ꯐꯥꯎ ꯇꯂ ꯑꯩꯒꯤ ꯉꯁꯥꯏ ꯑꯌꯨꯛꯒꯤ ꯀꯣꯟ ꯐꯥꯎ ꯐꯦꯡꯗ꯭ꯔꯤ ꯑꯩ ꯗ ꯂꯩꯗꯤ ꯑ ꯄꯪ ꯇꯥꯟ ꯇꯜꯂꯦ ꯑꯩ ꯌꯦꯁ ꯄꯪꯇꯥꯟ ꯇꯂꯦ
ꯍꯌꯦꯡꯋꯥꯏ ꯅꯨꯄꯥ ꯐꯪꯉꯣꯏꯀꯣ
ꯈꯪꯗꯦ ꯅꯪ ꯑꯃ ꯍꯥꯏꯕꯤꯅꯔꯣ
ꯑꯩ ꯌꯥꯝ ꯅꯥꯎꯅꯤꯡꯉꯨꯅꯦ ꯒ꯭ꯔꯨꯞ ꯒ꯭ꯔꯨꯞꯇ ꯆꯪꯉꯗꯤ ꯌꯥꯝ ꯅꯣꯛꯅꯤꯡꯕꯅꯦ ꯑꯩꯗꯤ ꯎꯝ ꯀꯔꯤꯁꯨ ꯇꯧꯗ꯭ꯔꯒ ꯒ꯭ꯔꯨꯞꯀꯤ ꯃꯦꯁꯦꯖ ꯄꯥꯔꯒ ꯑꯗꯨꯝ ꯅꯣꯛꯑꯒ ꯂꯩꯕꯅꯤ ꯏꯊꯟꯇꯥ
ꯑꯗꯨꯅ ꯑꯦꯛꯇꯤꯚ ꯑꯣꯏꯔꯗꯤ ꯀꯩꯅꯣ ꯇꯧꯋꯦ ꯍꯥꯏꯕꯅꯦ ꯑꯩꯗꯤ ꯊꯥꯅꯤꯡꯉꯥꯏꯗꯣ ꯏꯀꯥꯏꯕ
ꯊꯥꯗꯦ ꯑꯗꯣ ꯃꯤꯅ ꯊꯥꯕꯗꯣ ꯄꯥꯔꯒ ꯅꯣꯛꯅꯤꯡꯕ
ꯑ ꯑꯗꯣ ꯑꯦꯛꯇꯤꯚ ꯑꯣꯏꯔꯗꯤꯀꯣ ꯃꯤꯅꯁꯨ ꯌꯥꯝ ꯈꯪꯅꯕꯅꯦ
ꯍꯣꯏ ꯍꯣꯏ ꯍꯣꯏ ꯍꯣꯏ ꯑꯗꯨ
ꯎꯝ ꯑꯩꯅ ꯉꯔꯥꯡꯗꯣ ꯏꯃꯥꯟꯅꯕꯤꯕꯨ ꯍꯥꯏꯕꯤꯕ
ꯑꯣ ꯋꯥꯔꯤ ꯁꯥꯟꯅꯅꯤꯡꯉꯥꯏꯁꯨ ꯑꯩꯈꯣꯏꯗꯤ ꯈꯪꯗꯦ ꯑꯗꯨꯝ ꯀꯔꯤꯔꯥ ꯋꯥ ꯂꯩꯇꯦꯀꯣ
ꯌꯥꯝ ꯋꯥꯏꯑꯦ ꯑꯩꯅ ꯈꯟ ꯈꯜꯂꯒ ꯍꯥꯏꯕ ꯑꯗꯨꯒꯤ ꯑꯁ ꯈꯅꯥꯎꯒ ꯂꯣꯏꯅꯔꯦ ꯑꯩꯅ ꯍꯥꯏꯕ ꯈꯟ ꯈꯜꯂꯒ ꯍꯥꯏꯕꯅ ꯋꯥꯏ ꯍꯥꯏꯔꯒ ꯑꯩꯉꯣꯟꯗ ꯇꯧꯔꯛꯑꯣ ꯀꯩꯒꯤ ꯈꯟꯕ꯭ꯔꯥ ꯅꯪ ꯄꯪꯁꯥ ꯁꯥꯔꯗꯤ ꯂꯣꯏꯔꯦ ꯍꯥꯏꯅꯤ
ꯑꯗꯨꯅꯦ ꯋꯥꯔꯤ ꯁꯥꯟꯅꯕ ꯋꯥꯔꯤ ꯁꯥꯟꯅꯔꯗꯤ ꯁꯥꯟꯅꯗ꯭ꯔꯗꯤ ꯌꯥꯗꯕꯅꯤꯅꯀꯣ ꯄꯥꯇ ꯁꯥꯟꯅꯥꯒꯗꯕꯅꯦꯕ ꯑ ꯑꯣ ꯑꯣ
ꯀꯅꯥ ꯀꯅꯥ ꯂꯩꯒꯦ
ꯑꯩꯈꯣꯏ ꯏꯆꯥꯈꯣꯏꯒꯃꯤ ꯃꯌꯥꯝ ꯂꯩꯌꯦ
ꯑꯥ ꯍꯧꯖꯤꯛ ꯑꯁ ꯀꯣꯆꯤꯡ ꯃꯇꯝ ꯑꯃꯨꯛ ꯌꯧꯔꯦ ꯄꯨꯡ ꯃꯉꯥ ꯍꯦꯟꯅꯗꯤ
ꯀꯔꯤꯕ
ꯍꯧꯖꯤꯛ ꯑꯩ ꯑꯃꯨꯛ ꯆꯠꯇꯧꯔꯦꯕ ꯀꯣꯆꯤꯡ ꯑꯁꯤ ꯄꯨꯡ ꯃꯉꯥ ꯍꯦꯜꯂꯗꯤꯀꯣ
ꯑꯣ ꯑꯣꯏꯕ꯭ꯔꯥ
ꯑꯥꯎ ꯍꯣꯔꯦꯟ ꯄꯨꯡ ꯇꯔꯨꯛ ꯇꯔꯦꯠ ꯍꯦꯟꯅ ꯑꯃꯨꯛ ꯂꯥꯛꯑꯅꯤ ꯂꯥꯛꯑꯒ ꯑꯁ ꯇꯨꯝꯕꯗꯣ ꯄꯨꯡ ꯕꯣꯔꯣ ꯇꯦꯔꯣ ꯑꯍꯩ ꯉꯔꯥꯡꯗꯣ
ꯎꯝ
ꯑ ꯇꯨꯝꯕ ꯁꯨꯝꯌꯥ ꯌꯥꯗꯦ ꯉꯁꯤꯗꯣ ꯄꯨꯡ ꯀꯌꯥꯗꯒꯤꯦꯔꯥ ꯄꯨꯡ ꯑꯅꯤ ꯐꯥꯎ ꯑꯩꯅ ꯇꯨꯝꯗ꯭ꯔꯦ
ꯑꯣ ꯑꯩꯁꯨ ꯅꯍꯥꯟ ꯇꯨꯝꯕ ꯌꯦꯡꯖꯕꯒꯦ ꯗ꯭ꯔꯃꯥ ꯌꯦ ꯌꯦꯡꯂꯒ ꯄꯨꯡ ꯃꯔꯤ ꯐꯥꯎ ꯌꯦꯡꯕꯅꯦ ꯗ꯭ꯔꯃꯒ ꯑꯁ ꯎꯄꯥꯏ ꯂꯩꯇꯦ ꯃꯤ ꯇꯨꯝꯕ ꯌꯥꯗꯗꯣ ꯑꯩꯅ ꯇꯨꯝꯅꯤꯡꯗ꯭ꯔꯒ ꯇꯧꯕ ꯅꯠꯇꯦꯅ
ꯑ ꯌꯥꯝ ꯋꯥꯏꯀꯣ
ꯎꯝ
ꯎ ꯑꯦꯔꯁ ꯁꯨꯝ ꯌꯥ ꯌꯥꯗꯦ
ꯎꯝ ꯇꯨꯝꯕ ꯌꯥꯗꯦ ꯇꯕ ꯇꯨꯝꯕ ꯌꯥꯗꯕꯒꯤꯗ꯭ꯔꯃꯣ ꯕꯥꯔ ꯑꯦꯟꯗꯤꯡ ꯁꯝꯃꯔꯗꯣ ꯈꯪꯕ꯭ꯔꯥ
ꯑꯁ ꯌꯦꯡꯒꯦ ꯑꯗꯨꯒꯨꯝꯕꯗꯣ ꯑꯩꯗꯤ
ꯑꯁ ꯌꯦꯒ ꯀꯅꯅꯨꯡꯉꯥꯏꯅꯦ ꯀꯞꯄꯦꯗ
ꯎꯝ
ꯐꯣ ꯅ ꯀꯌꯥꯁꯨ ꯀꯣꯕꯣ ꯐꯖꯠ ꯅꯥꯀꯥꯞꯈꯤꯕꯅꯦ ꯅꯨꯡꯁꯤꯃꯅꯦ ꯌꯦꯡꯉꯒꯦ
ꯑꯁ ꯦꯛꯒ꯭ꯔꯥꯎꯟ ꯀꯟꯇꯥꯏ
ꯑ ꯍꯧꯖꯤꯛ ꯍꯧꯖꯤꯛ ꯇꯔꯥ ꯊ
ꯃꯣꯏ ꯂꯩꯔꯗꯤ ꯋꯥꯔꯤꯕ ꯁꯥꯟꯅꯕ ꯌꯥꯗꯕꯅꯦ ꯁꯤꯗꯗꯤ ꯉꯥꯏꯍꯥꯛ ꯉꯥꯏꯍꯥꯛꯇꯗꯤ ꯍꯦꯛꯇ ꯇꯥꯏꯌꯦ ꯑꯗꯨ ꯌꯦ ꯇꯒꯂ ꯂꯩꯕꯤꯔ ꯀꯒꯅꯦ
ꯉꯁꯤ ꯆꯥꯛ ꯊꯣꯡꯗꯣꯏꯔꯣ
ꯀꯉꯅꯤ ꯍꯧꯔꯅꯤ ꯉꯥꯏꯍꯥꯛ ꯂꯥꯏꯔꯒ ꯐꯪꯗ꯭ꯔꯦ ꯏꯟꯁꯥꯡ ꯂꯩꯇ꯭ꯔꯦ ꯕꯖꯥꯔꯗ ꯊꯣꯛꯑꯒ ꯑꯃꯨꯛ ꯂꯩꯁꯦꯔꯥ ꯈꯪꯗꯦ ꯏꯟꯁꯥꯡ ꯅꯥꯄꯤꯁꯨ ꯂꯩꯇꯦ
ꯅꯣꯏꯗ ꯀꯩꯅꯣ ꯇꯧꯗ꯭ꯔꯣ ꯄ ꯊꯥꯛꯇ꯭ꯔꯣ ꯅꯣꯏꯗ
ꯎꯝ ꯑꯩꯈꯣꯏꯗꯗꯤ ꯊꯥꯛꯇꯦ ꯊꯥꯛꯇꯦ ꯊꯥꯛꯄꯈꯣꯏꯁꯨ ꯋꯥꯠꯂꯤꯗ
ꯑ
ꯑꯗꯨꯁꯨ ꯖꯒꯥ ꯂꯩꯇꯦꯗ ꯊꯥꯛꯅꯤꯡꯉꯥꯏꯁꯨ ꯑꯦꯟꯁꯥꯡ ꯅꯥꯇꯤ ꯊꯥꯛꯅꯤꯡꯉꯥꯏꯁꯨ ꯅꯆꯦ ꯅꯊꯣꯏ ꯌꯨꯝ ꯀꯥꯈꯤꯕꯗꯤ ꯀꯔꯝ ꯀꯥꯟꯗ ꯍꯜꯂꯛꯇꯣꯏꯕ
ꯎꯝ ꯃꯊꯪ ꯍꯞꯇꯥ ꯅꯤꯡꯊꯧ ꯀꯥꯕꯒꯨꯝꯗ ꯂꯥꯛꯀꯦ ꯍꯥꯏ
ꯑꯣ ꯅꯪꯅ ꯊꯟꯇ ꯀꯨꯏꯅ ꯂꯩꯁꯤꯅꯤꯅꯦ
ꯑꯁ ꯂꯩꯕ ꯅꯨꯡꯉꯥꯏꯇ꯭ꯔꯦ
ꯆꯠꯣꯅꯒ ꯐꯖꯅ ꯆꯠꯀ
ꯋꯥ ꯉꯥꯡ ꯅꯤꯐꯥꯎ ꯑꯁ ꯂꯩꯇꯦ
ꯅꯣꯏ ꯔꯦꯟꯗ ꯂꯩ ꯔꯦꯟꯗ ꯂꯩꯕ꯭ꯔꯥ
ꯑꯥꯎ
ꯑꯣꯂꯦꯟꯗ ꯊꯣꯉꯥꯟꯕ ꯈꯣꯏ ꯂꯩꯔꯕꯝꯅꯤꯅ
ꯑꯁ ꯂꯩꯕꯗꯣ ꯅꯨꯄꯥꯁꯤꯡ ꯈꯛꯇꯅꯦ
ꯑꯣꯏꯕ꯭ꯔꯥ
ꯑꯧ ꯅꯨꯄꯥ ꯉꯥꯛꯇꯅꯦ ꯑꯗꯨ ꯑꯣꯏꯔꯁꯨ ꯌꯨꯝꯗꯣ ꯄꯔꯦꯡ ꯄꯔꯦꯡꯗꯣ ꯑꯍꯨꯝ ꯈꯛꯇꯅꯦꯕ ꯑꯩꯅ ꯑꯥꯛ ꯃꯇꯥꯏꯗ ꯇꯧꯕ
ꯑꯣ ꯑꯣ
ꯑꯗꯨꯒꯤ ꯃꯤ ꯃꯣꯏ ꯂꯧꯅꯔꯒ ꯌꯨꯝꯗ ꯂꯩ ꯔꯦꯟꯗ ꯂꯩꯇꯦꯕ
ꯑꯣ
ꯑꯗꯨꯒꯤ ꯏꯊꯟꯇ ꯑꯣꯏꯌꯦꯕ
ꯅꯨꯡꯉꯥꯏꯕꯅꯦꯗ ꯏꯊꯟꯇ ꯂꯩꯕꯁꯨ ꯏꯁꯥꯏ ꯏꯁꯆꯥꯏ ꯇꯥꯔꯒꯂꯥꯏꯔꯛ ꯁ ꯀꯔꯅ ꯍꯂ ꯑꯦ ꯈꯂ ꯉ ꯃꯤꯅ ꯋꯥ ꯉꯥꯡꯔꯁꯨ ꯇꯥꯕꯤꯔꯅꯤꯉꯥꯏ
ꯑꯗꯨꯅ ꯅꯨꯡꯉꯥꯏꯕꯅꯦ ꯃꯤ ꯃꯉꯥ ꯂꯧꯗꯦ ꯀꯥꯏꯅ ꯀꯥꯏ
ꯎꯝ ꯅꯣꯏ ꯅꯨꯄꯥꯗꯤ
ꯑꯕꯥꯛ ꯆꯠ ꯆꯦꯕ ꯍꯉꯥꯛꯇꯔꯤꯔꯤꯌꯥ ꯊꯕꯛ ꯆꯠꯈꯤꯕ ꯍꯜꯂꯛꯇ꯭ꯔꯦ ꯃꯥꯅꯦꯦ ꯉꯥꯏꯍꯥꯡ ꯂꯩꯔꯗꯤ ꯍꯜꯂꯛꯅꯤꯡꯉ ꯃꯥꯜꯅꯦꯦ ꯄꯨꯡ ꯃꯔꯤ ꯇꯥꯔꯗꯤ ꯍꯦꯛ ꯇ ꯍꯜꯂꯛꯅ ꯉꯁꯤ ꯈꯔ ꯊꯦꯡꯉꯦ ꯈꯪꯖꯦ
ꯍꯅꯦꯁꯨ ꯇꯋ ꯂꯣꯏꯔꯗꯤ ꯍꯦꯟꯅ ꯐꯥꯗꯣꯏꯅꯦ ꯑꯁ
ꯑꯁ ꯎ ꯀꯩꯅꯣꯅ ꯇ꯭ꯋꯦꯜꯐ ꯆꯠꯊꯔꯤꯉꯩꯁꯤꯗ ꯅꯨꯡꯉꯥꯏꯕꯅꯦ ꯀꯩꯅꯣ ꯋꯥꯈꯟ ꯀꯔꯤꯁꯨ ꯂꯩꯇ꯭ꯔꯒ ꯑꯗꯨꯝ ꯇꯦꯟꯁꯟ ꯐ꯭ꯔꯤꯗ ꯂꯩꯌꯣ ꯀꯩꯅꯣ
ꯑꯁꯁ ꯌꯥꯅꯦ
ꯃꯤ ꯑꯩꯈꯣꯏꯗꯤ ꯍꯦꯟꯅ ꯆꯥꯎꯔꯒ ꯇꯦꯟꯁꯟꯁꯦ ꯌꯥꯝꯕ ꯌꯥꯝꯔꯛꯄ ꯌꯥꯝꯔꯛꯄ ꯇꯧꯕꯅꯦ
ꯎꯝ
ꯑꯉꯥꯡ ꯑꯣꯏꯔꯤꯉꯩꯁꯤꯗ ꯐꯖꯅ ꯑꯉꯥꯡ ꯑꯣꯏꯍꯧꯂꯣ
ꯎ ꯍ ꯍꯣꯏ ꯍꯣꯏ
ꯑꯩꯈꯣꯏꯗꯤ ꯀꯨꯏꯅ ꯀꯨꯏꯅ ꯀꯨꯏꯅ ꯍꯟꯅꯨꯈ꯭ꯔꯕꯅꯤꯅꯀꯣ
ꯑꯩ ꯁꯅ ꯍꯗ ꯔꯗ
ꯑꯅꯨꯧꯕ ꯍꯥꯏꯁꯦ ꯍꯜꯂꯛꯈ꯭ꯔꯅꯤꯕ ꯑꯍꯜ ꯑꯣꯏꯔꯛꯈ꯭ꯔꯅꯤꯕ
ꯎꯝ
ꯑꯃꯨꯛꯀ ꯑꯉꯥꯡꯗꯤ ꯑꯣꯏꯔꯔꯣꯏꯕ ꯑꯗꯨꯒꯤ ꯑꯉꯥꯡ ꯎꯝ ꯑꯉꯥꯡ ꯑꯣꯏꯔꯤꯉꯩꯁꯤꯗ ꯅꯨꯡꯉꯥꯏꯍꯜꯂꯣ ꯍꯥꯏꯕꯅꯤꯅ
ꯍꯣꯏ ꯍꯣꯏ ꯆꯨꯝꯃꯦ ꯆꯨꯝꯃꯦ
ꯑꯁꯤꯒꯤ ꯄꯨꯟꯁꯤꯗꯒꯤ ꯈ꯭ꯋꯥꯏ ꯈ꯭ꯋꯥꯏꯗꯅ ꯅꯨꯡꯉꯥꯏꯕꯅꯦ ꯑꯁꯤꯗꯒꯤ ꯍꯦꯟꯅ ꯅꯨꯡꯉꯥꯏꯕ ꯂꯩꯇꯦ
ꯎꯝ ꯑꯃꯨꯛ ꯂꯩꯁꯥ ꯑꯣꯏꯅꯤꯡꯕ꯭ꯔꯣ
ꯍꯣꯏꯗ ꯀꯗꯥꯏꯗꯒꯤ ꯑꯣꯏꯅꯤꯡꯉꯤ ꯍꯣꯏ
ꯑ ꯎ ꯑꯣꯏꯕꯁꯨ ꯌꯥꯗ꯭ꯔꯤꯅꯦ ꯑꯣꯏꯕꯁꯨ ꯌꯥꯗ꯭ꯔꯦꯕ
ꯍꯣꯏꯁꯨ ꯌꯥꯗ꯭ꯔꯦ ꯑꯩꯈꯣꯏꯗꯤ ꯂꯩꯁꯥꯗ꯭ꯔꯤꯉꯩꯗꯒꯤ ꯌꯨꯝ ꯄꯥꯟꯈ꯭ꯔꯕꯅꯤꯅ
ꯎꯝ
ꯎꯄꯥꯥꯏ ꯂꯩ ꯆꯦ ꯁꯅꯗꯁꯣ
ꯃꯥꯅꯦ ꯃꯥꯅꯦ ꯍꯧꯖꯤꯛꯇꯤꯅ ꯆꯥꯒꯦ ꯈꯜꯂꯣ
ꯑꯗꯨ ꯑꯣꯏꯔꯦ ꯎꯄꯥꯏ ꯂꯩꯇꯦ